ꯑ
ꯇꯥꯔꯦ ꯀꯔꯤ ꯇꯥꯔꯦꯅꯣ
ꯑꯄꯦ ꯐ ꯐꯤ ꯁꯨꯔꯒ ꯐꯤ ꯁꯨꯕ ꯂꯣꯏꯔꯦ
ꯑꯁ ꯑꯩꯁꯨꯅꯦꯅ ꯊꯝꯃꯦ
ꯎꯝ ꯍꯥ
ꯀꯔꯤ ꯇꯧꯔꯤꯅꯣ
ꯀꯔꯤꯁ ꯇꯗꯦꯗ ꯍꯧꯖꯤꯛꯦ
ꯄꯥꯏ
ꯐꯔꯤꯕ
ꯌꯨꯝꯗ ꯂꯩꯔꯦ ꯑ
ꯌꯨꯝꯗ ꯂꯩꯒꯦ ꯍꯣꯏ ꯅꯨꯡꯁꯤꯔ ꯑꯁ ꯍꯧꯒꯠꯄꯗꯣ ꯌꯥꯝ ꯊꯦꯡꯅ ꯍꯧꯒꯠꯂꯦ ꯉꯁꯤꯗꯤ ꯇꯗꯥ ꯃꯈꯥꯗꯨ ꯋꯥꯏꯗ ꯍꯧꯒꯠꯂꯦ ꯑꯩꯗꯤ
ꯎ ꯁ ꯌꯥꯝ ꯊꯦꯡꯅ ꯍꯧꯒꯠꯂꯤꯦꯇ ꯁꯤꯗꯤ
ꯑꯍꯨꯝ ꯃꯈꯥꯏ ꯃꯔꯤ ꯇꯥꯗꯧꯔꯦꯗ ꯇꯨꯝꯕꯗꯣ ꯍꯥꯏ
ꯑꯦ ꯌꯥꯝꯗ ꯇꯃꯦ ꯏꯁ ꯉꯔꯥꯡꯅꯦꯕꯣꯅꯨꯡꯉꯥꯏ
ꯂꯣꯏꯔꯦꯗꯣ ꯌꯦꯦꯡꯅꯀꯣ
ꯎꯝ
ꯍꯔꯥꯎꯃꯟꯗꯅ ꯐꯥꯔꯁ ꯒꯣ ꯀꯥꯕ ꯃꯇꯝꯗ ꯆꯣꯡꯕꯗꯣ ꯃꯣꯒꯂ ꯍꯥꯥꯛꯂ ꯍꯥꯏꯔꯒ ꯗꯤꯌꯨꯅ ꯖꯦꯡ ꯅꯪ ꯍꯧꯖꯤꯛ ꯆꯣꯡꯕꯗꯣ ꯐꯦꯟꯒꯣ ꯑ ꯐꯦꯟꯁꯨ ꯐꯦꯟ ꯀꯍꯤ ꯇꯥꯎꯗꯕ꯭ꯔꯥ ꯍꯥꯏꯌꯦ ꯃꯥ ꯋꯥꯡꯅ ꯇꯣꯡꯕꯒꯤ ꯂꯣꯏ ꯂꯦꯄꯔꯒ ꯂꯩꯕꯅꯤ ꯑꯗꯨ ꯃꯇꯝꯗꯗꯤ ꯈꯣꯏ ꯍꯣꯏ ꯑꯩꯈꯣꯏꯗꯣ ꯑꯥꯔꯖꯦꯟꯇꯤꯅꯥꯒꯤꯗꯤꯐꯦꯟꯁꯨ ꯃꯤ ꯌꯥꯝ ꯖꯕ
ꯎꯝ
ꯃꯔꯤ ꯍꯣꯏ ꯃꯤ ꯃꯔꯤ ꯃꯉꯥ ꯈꯛꯇꯅꯦꯕ
ꯑꯩꯅꯦ ꯑꯗꯨ ꯑꯗꯨꯗꯤ ꯀꯣ ꯃꯤꯅꯦ ꯑꯩꯠꯇꯤ ꯋꯥꯟꯒ ꯁꯨꯔꯦꯗ ꯑꯗꯨꯗ ꯑꯁ ꯃꯊꯥ ꯌꯥꯝ ꯁꯥ ꯀꯔꯤ ꯍꯥꯏꯔꯁꯤ꯭ꯔꯥ ꯍꯥꯏꯗꯤ ꯌꯥꯝ ꯁꯥꯕꯗꯣ ꯍꯥꯏꯕꯗꯤ ꯋꯥꯕꯒꯦꯀꯣ ꯌꯦꯡꯕꯗꯣ ꯀꯔꯤꯦꯁ ꯑꯍꯣꯏ ꯑꯗꯨ ꯇꯥꯎꯕꯒꯤ ꯑꯩꯁꯦ ꯂꯩꯐꯝ ꯈꯪꯗꯕꯒꯤ ꯑꯁ ꯉꯥꯏꯍꯥꯛ ꯇꯑꯣꯒꯦꯅ ꯑꯩ ꯂꯥꯏꯔꯀꯥꯟꯗ ꯑꯩꯅ ꯃꯁꯨꯝ ꯆꯠꯀꯦꯅ ꯊꯣꯛꯄ ꯀꯥꯟꯗ ꯏꯅꯥꯎꯅꯨꯄꯥ ꯣꯅ ꯑꯩꯅ ꯎꯕ ꯑꯃ ꯑꯃ ꯑꯃꯨꯛ ꯆꯥꯡꯈ꯭ꯔꯕꯣꯅ ꯍꯥꯏꯔ ꯀꯥꯟꯗ ꯑꯩꯁꯦ ꯑꯗꯨꯨꯝ
ꯎꯝ
ꯂꯥꯔꯒ ꯑꯃꯨꯛꯀ ꯌꯦꯡꯕꯅꯦ ꯀꯥꯟꯗ ꯑꯁ ꯀꯣꯒ ꯆꯥꯅꯒꯂ ꯂꯥꯏꯔꯒꯅ ꯑꯃꯨꯀ ꯍꯟꯕꯗꯨꯗ ꯌꯥꯝ ꯍꯔꯥꯎꯕꯗ
ꯑꯍꯥꯎꯕ ꯑꯍꯥꯎꯕꯗ ꯃꯇꯝꯗꯗꯤ ꯑꯁꯤ ꯏꯪꯂꯦꯟꯅ ꯁꯥꯟꯅꯕꯗꯨ ꯐꯖꯩꯌꯦꯦ
ꯍꯣꯏ ꯍꯣꯏ ꯑꯁ ꯃꯣꯏꯁꯦ ꯑꯔꯖꯤꯦꯟꯇꯤꯅꯥ ꯑꯗꯨꯅꯦ ꯑꯗꯨꯨꯝ ꯁꯅꯥꯕ ꯀꯥꯟꯗ ꯀꯔꯤ ꯍꯥꯏꯁꯤꯔ ꯂꯥꯁ ꯃꯤꯅꯤꯠꯇ ꯇꯥꯎꯕꯗꯣ ꯃꯣꯏꯅ ꯁꯥꯟꯅꯕꯗ ꯌꯥꯗꯕꯒꯤ ꯑꯃꯨꯛꯀ ꯑꯥ ꯑꯃꯨꯛꯀ ꯑꯃꯨꯛꯀ ꯆꯦꯟꯖ ꯇꯧꯔꯛꯄꯗꯣ ꯀꯔꯤ ꯍꯥꯏꯁꯤꯔꯥ ꯃꯣꯏꯒꯤ ꯑꯣꯄꯣꯅꯦꯟꯁꯤꯡꯗꯤ ꯈꯪꯗꯦꯗꯅ ꯃꯣꯏꯒꯤ ꯄꯣꯖꯤꯁꯟ ꯑꯃꯨꯛꯀ ꯆꯦꯟꯖ ꯇꯧꯔꯒ ꯀꯔꯤ ꯍꯥꯏꯁꯤꯔꯥ ꯊꯨꯅ ꯇꯥꯎꯕꯗꯣ ꯑꯗꯨ ꯃꯣꯏ ꯀꯔꯤ ꯀꯦꯆꯞ ꯑꯃꯨꯛ ꯇꯥꯎꯕ ꯉꯝꯗꯕꯒꯤ ꯃꯇꯨꯡꯗꯒꯤ ꯃꯣꯏꯅ ꯑꯃꯨꯛ
ꯑꯁ ꯉꯥꯏꯌꯣ ꯑꯩꯗꯤ ꯕꯤꯂꯤꯟꯒꯥꯝ ꯕꯨ ꯑꯗꯨꯝ ꯄꯥꯝꯕꯅꯦꯕ ꯉꯔꯥꯡꯒꯤ ꯃꯥ ꯔꯦꯠ ꯐ꯭ꯂꯦꯛ ꯎꯍꯜꯂꯦ ꯑꯩꯈꯣꯏꯕꯨ
ꯌꯥꯝ ꯅ‌ꯣꯛꯅꯤꯡꯉ‌ꯦ ꯑꯩꯗꯤ
ꯌꯥꯝ ꯄꯥꯝꯕꯅꯦ ꯑꯗꯨ ꯅꯨꯄꯥꯗꯣ ꯑꯗꯨꯒꯀꯣ ꯑꯩꯅ ꯈ꯭ꯋꯥꯏꯗꯒꯤ ꯇꯟꯕꯗꯣ ꯑꯁ‌ꯦ ꯕꯥꯔꯁꯦꯂꯣꯅꯥꯗ ꯅ ꯁꯥꯏꯟ ꯇꯧꯕ ꯑꯅꯧꯕ ꯅꯨꯄꯥꯗꯣ
ꯃꯥꯅ ꯆꯥꯟꯕꯅꯤꯅ
ꯏꯕꯗꯣ
ꯆꯟꯕ ꯇꯥꯔꯅꯤ ꯃꯣꯏꯁꯨ ꯃꯣꯏꯒꯤ ꯀꯟꯇ꯭ꯔꯤꯅ ꯅꯨꯡꯁꯤꯕ ꯍ‌ꯦꯜꯂꯤ
ꯕꯥꯔꯁꯦꯂ‌ꯣꯅꯥꯗ ꯂꯥꯛꯄ ꯃꯇꯝꯗ ꯑꯗꯨ ꯃꯥꯏꯅ ꯆꯥꯟꯗ꯭ꯔꯗꯤ ꯃꯥ ꯆꯥꯅꯤ
ꯎꯝ ꯒꯌꯥꯟ ꯇꯥꯅ ꯇꯨꯝꯃ‌ꯦ ꯉꯔꯥꯡꯗꯤ ꯑꯁ ꯍꯥꯎ ꯀꯔꯤ ꯍꯥꯏ ꯁꯠꯁꯟ ꯅꯥꯕ ꯍꯥꯎꯔꯀꯥꯟ ꯃꯣꯏ ꯑ ꯇꯦꯝ ꯑꯅꯤꯁꯦ ꯐꯦꯡꯕ ꯉꯇꯥꯏ ꯀꯤꯌ‌ꯦ ꯑꯩ ꯁꯦ ꯄꯣꯁ ꯅ ꯑꯔꯖꯦꯟꯇꯤꯅꯥ ꯑꯁꯦ ꯐꯣꯜꯁꯀ ꯌꯥꯝ ꯇꯥꯎꯍꯕꯗꯣ ꯑꯩꯗꯤ ꯄꯥꯈꯠꯄ ꯍꯥꯎꯔꯦ
ꯔꯦꯠ ꯆꯥꯕꯗꯨꯅꯦ ꯈ꯭ꯋꯥꯏꯗꯒꯤ ꯀꯤꯕꯗꯣ
ꯑꯗꯨꯗ ꯔꯦꯠ ꯔꯦꯠ ꯁꯨ ꯔꯦꯠ ꯆꯨꯔꯦ ꯄꯦꯅꯥꯜꯇꯤꯒ ꯑꯃꯨꯛꯀ ꯐꯪꯉꯒꯅꯤꯅ ꯑ
ꯑꯩꯅ ꯑꯔꯖꯦꯟꯇꯤꯅꯥꯕꯨ ꯈꯋꯥꯏꯗꯒꯤ ꯅꯨꯡꯁꯤꯔꯤꯕꯁꯦ ꯃꯣꯏꯁ ꯁꯦ ꯃꯦꯁꯤꯕꯨ ꯌꯥꯝ ꯂꯨꯅ ꯇꯧꯋꯦ ꯀꯔꯤꯔꯥ ꯌꯥꯝ ꯅꯨꯡꯁꯤꯌꯦ ꯃꯣꯏ
ꯑꯗꯨꯗꯤ ꯉꯔꯥꯡꯁꯨ ꯀꯣ ꯅꯣꯛꯅꯤꯡꯕ ꯃ ꯃꯉꯣꯟꯗ ꯐꯣꯁ ꯇꯧꯒ ꯑꯃꯨꯛ ꯃꯤ ꯌꯥꯝ ꯒꯔꯥꯠ ꯍꯧꯔꯒ ꯂꯥꯛꯄꯗ‌ꯣ ꯆꯦꯟꯅ ꯒ
ꯅꯨꯡꯁꯤꯕ ꯖꯥꯠꯇꯣ ꯃꯤ ꯌꯥꯝ ꯐꯥꯕ ꯃꯥꯜꯂꯦ ꯑꯗꯨꯗꯣ ꯑꯁꯦꯡꯕꯗꯁꯨ ꯑꯗꯨꯒꯤ ꯅꯨꯡꯁꯤꯕꯅꯦ ꯑꯗꯨ ꯔ‌ꯣꯅꯥꯜꯗ‌ꯣꯗꯤ ꯑꯗꯨ ꯃꯥꯏꯅ ꯇꯧꯗꯦꯅ ꯑꯩꯅ ꯈꯥꯟꯕꯗꯤ ꯃꯣꯏꯒꯤ ꯀꯥꯎꯟꯇ꯭ꯔꯤ ꯀꯞ ꯃꯥꯟꯅꯕꯁꯤꯡꯁꯨ ꯄꯥꯝꯗꯕꯗꯣ ꯃꯅꯨꯡꯗ ꯃꯥꯁꯦ ꯀꯔꯤꯔꯥ ꯍꯥꯏ ꯄꯥꯎ ꯑꯃ ꯁꯥꯕꯒꯤꯔ ꯑꯗꯨꯝ ꯈꯜꯂꯦ ꯑꯩꯗꯤ ꯃꯁꯤꯕꯗꯨ ꯀ꯭ꯔꯤꯔꯥ ꯃꯣꯏꯅ ꯂꯨꯅ ꯇꯥꯎꯋꯦꯕ ꯅꯨꯡꯁꯤꯕꯗ ꯎꯠꯍꯜꯂꯦꯕ ꯃꯣꯏ ꯃꯆꯥꯒꯨꯝ ꯃꯄꯥꯒꯨꯝꯅ ꯇꯥꯎꯕꯗꯣ ꯌꯥꯝ ꯅꯨꯡꯁꯤꯌꯦ
ꯑ
ꯌꯨꯝ ꯂꯩꯔꯤꯔꯣ ꯉꯁꯤꯗꯤ ꯅꯪ
ꯑ ꯌꯨꯝꯗ ꯇꯨꯝꯃ‌ꯦ ꯃꯄꯥꯟ ꯍꯧꯔꯟ ꯃꯄꯥꯟ ꯊꯣꯛ
ꯁꯤ ꯕꯖꯥꯔ ꯕꯖꯥꯔ ꯆꯠ ꯑꯗꯣ ꯅꯨꯡꯉꯥꯏꯒꯅꯤ ꯍꯥꯏꯕꯒꯨꯝ ꯇꯥꯏꯌꯦꯅꯦ ꯑꯣꯐꯥꯔꯒꯨꯝꯕ ꯄꯤꯅꯤꯉꯥꯏ ꯃꯥꯜꯂꯦꯅ ꯀꯥꯡ ꯀꯥꯡ ꯔꯥꯇ꯭ꯔꯤ ꯍꯥꯏꯕ꯭ꯔꯥ ꯃꯣꯏꯒꯤ ꯐꯦꯁꯇꯤꯚꯦꯜ ꯑꯥꯃ ꯂ‌ꯩꯕꯗꯣ
ꯍꯣꯏ ꯍꯣꯏ ꯍꯥꯏꯌꯦ
ꯀꯥꯡ ꯂꯩꯕꯒꯤ
ꯑꯗꯣ ꯑꯩꯈꯣꯏ ꯑꯃ ꯑ ꯑꯩꯈꯣꯏꯅ ꯉꯔꯥꯡ ꯑꯩꯅ
ꯐꯤꯁꯨ ꯁꯠ ꯁꯠ ꯆꯪꯉꯗꯤ ꯐꯥꯒꯗꯕ
ꯎꯝ
ꯇꯤꯁꯔꯥꯠꯅꯦ ꯑꯩꯅ ꯄꯥꯝꯕꯗꯣ ꯍꯧꯖꯤꯛ ꯉꯍꯥꯛ ꯇꯨꯝꯒ‌‌ꯦ ꯌ‌ꯦ
ꯎꯝ ꯑꯃꯗꯨꯗꯤ
ꯑꯦ ꯃꯁꯝ ꯁꯪꯕꯤꯁꯨ ꯆꯥꯛ ꯆꯥꯅꯤꯡꯉꯥꯏ ꯂꯥꯛꯑꯦ ꯑꯩꯈꯣꯏꯗ
ꯎꯝ ꯆꯠꯈ꯭ꯔꯕꯣ
ꯆꯠꯄ꯭ꯔꯦ ꯍꯣꯏ ꯆꯥꯛ ꯆꯥꯕ ꯂꯣꯏꯔꯒ
ꯉꯁꯥꯏꯗꯣ ꯀꯣꯜ ꯇꯧꯔꯛꯀꯦ ꯍꯥꯏꯔ ꯀꯥꯟꯗ ꯃꯥꯅ ꯔꯤꯄ꯭ꯂꯥꯏ ꯊꯦꯡꯅ ꯄꯤꯕꯒꯦ ꯊꯕꯛ ꯑꯃ ꯍꯥꯎꯔꯦꯕ ꯔ ꯀꯥ ꯁꯦꯡꯕꯀꯣ
ꯃꯤꯁꯦ ꯑꯗꯨꯝ ꯃꯉꯣꯟꯗ ꯀꯣꯜ ꯇꯧꯔꯒ ꯑꯗꯨꯝ ꯍꯥꯏꯕꯅꯦ
ꯎꯝ ꯃꯥꯁꯦ ꯔꯤꯄ꯭ꯂꯥꯏ ꯔꯤꯄ꯭ꯂꯥꯏ ꯄꯤꯕ ꯊꯦꯡꯕꯒꯦꯀꯣ
ꯀꯣꯜ ꯇꯧꯑꯣ ꯍꯥꯟꯅ ꯃꯥꯗꯤ ꯀ꯭ꯔꯤ ꯇꯥꯎꯕꯤꯒꯦꯔꯥ ꯈꯪꯗꯦ
ꯀꯥ ꯁꯦꯡꯕ ꯍꯥꯎꯔꯦꯕ ꯑꯩꯁꯦ ꯍꯧꯖꯤꯛ ꯉꯥꯏꯍꯥꯛꯀ ꯔꯦꯁ ꯇꯧꯒꯦ ꯑꯩꯅ ꯇꯥꯎꯕꯅꯦ ꯉꯁꯤ ꯀꯣꯜ ꯃꯤ ꯇꯥꯎꯗꯦꯁꯦ ꯑꯃꯈꯛꯇ ꯇꯥꯎꯋꯦ ꯉꯁꯥꯏꯗꯣ
ꯑꯣ
ꯀꯣ
ꯌꯥꯝ ꯊꯦꯡꯅ ꯍꯧꯒꯠꯄꯒꯤꯅꯦ ꯑꯩ ꯅꯪꯉꯣꯟꯗ ꯇꯦꯛꯁ ꯇꯧꯔꯛꯏꯅ ꯑꯗꯨ ꯃꯇꯝꯗ ꯏꯅꯥꯎ ꯅꯨꯄꯤꯗꯁꯨ ꯑꯩ ꯇꯦꯛꯁ ꯇꯥꯔꯛꯄ ꯏꯅꯥꯎꯅꯨꯄꯤꯅ ꯊꯨꯅ ꯇꯥꯔꯛꯑꯣ ꯑꯩ ꯀꯣꯂꯦꯖ ꯆꯠꯈ꯭ꯔꯅꯤ ꯍꯥꯏꯕ ꯑꯗꯨꯒꯤ ꯑꯅꯤꯔꯥꯥꯛ ꯇꯧꯔꯥꯛꯑꯣꯁꯦꯅ ꯍꯥꯏꯕꯒꯤ ꯃꯥꯥꯡꯗ ꯑꯅꯤꯔꯥꯛ ꯀꯧ ꯇꯕ
ꯐꯤꯁꯦ ꯁꯨꯔꯅꯤ ꯁꯨꯕ ꯂꯣꯏꯔꯒ ꯑꯃꯨꯛꯀ ꯎ ꯏꯔꯨꯒꯅꯤ
ꯈꯔ ꯇꯤꯡ ꯇꯤꯦꯔꯒ ꯊꯥꯝꯕ ꯐꯤꯗꯣ ꯌꯥꯝ ꯁꯨꯕ ꯅꯨꯡꯉꯥꯏꯌꯦ ꯑꯩꯗꯤ ꯅꯨꯡꯗꯥꯡꯗ ꯇꯤꯡꯈ꯭ꯔꯦ ꯃꯣꯠꯄꯗꯣ ꯑꯗꯨꯝ ꯊꯣꯛꯑꯦꯅ
ꯎꯝ
ꯑꯉꯥꯡ ꯉꯥꯛꯇ ꯁꯨꯕꯒꯤ ꯉꯁꯤ
ꯍꯄꯇ ꯑꯃꯁꯨ ꯁꯣꯏꯗ꯭ꯔꯦ
ꯎꯝ ꯑꯩꯈꯣꯏꯅ ꯁꯤ ꯂꯩꯀꯤꯒꯤ ꯅꯪꯀꯤꯒꯤꯁꯂꯤꯛꯀꯥꯔ ꯀꯥꯎ ꯂꯥꯎꯕꯗꯣ ꯑꯜꯖꯤꯗꯒꯤ ꯑꯗꯣ ꯃꯣꯏꯗꯣ ꯄꯦꯛꯀꯤꯡꯗꯣ ꯐꯖꯅ ꯇꯧꯕꯤꯌꯦ ꯑꯈꯣꯏꯗ ꯂꯥꯛ ꯑꯗꯨꯒ ꯒꯤꯐꯀꯨꯝꯕꯁꯨ ꯑꯗꯨꯝ ꯍꯥꯞꯄꯦ ꯏꯅꯥꯎꯅꯨꯄꯤꯁꯨ ꯐꯪꯈ꯭ꯔꯦ ꯍꯥꯏꯌꯦ ꯑꯗꯨꯒꯤ ꯃꯣꯏ ꯃꯣꯏꯉꯣꯟꯗ ꯑꯗꯨꯝ ꯂꯧꯈ꯭ꯔꯒꯦ ꯄꯦꯛꯀꯤꯡꯁꯨ ꯐꯖꯅ ꯇꯧꯕꯤ ꯍꯥꯏꯌꯦ ꯃꯥꯁꯨ
ꯑꯣ ꯍꯥꯏꯅꯦ ꯃꯥꯁꯨ ꯑꯗꯨꯒꯨꯝꯕ ꯂꯥꯎꯔꯕ꯭ꯔꯥ
ꯂꯥꯎꯈ꯭ꯔꯦ ꯍꯣꯏ ꯃꯥꯅ ꯄꯤꯡ ꯂꯥꯎꯕ
ꯎꯝ
ꯌꯥꯝ ꯄꯥꯝꯃꯦ ꯍꯥꯏꯌꯦ ꯑꯗꯣ ꯆꯞꯁꯨ ꯆꯞ ꯆꯥꯔꯦ ꯅ ꯍꯔꯥꯎ ꯌꯥꯝ ꯍꯂꯥꯎꯑꯣ ꯑꯣꯔꯒ ꯅꯥꯌꯦ
ꯅꯨꯡꯉꯥꯏꯅꯦ ꯑꯗꯨꯗꯤ
ꯎꯝ ꯑ ꯃꯥꯁꯨ ꯑꯩꯅ ꯂꯥꯎꯕ ꯈꯣꯡꯒꯣꯝ ꯉꯥꯛꯇ ꯂꯥꯎꯋꯦ
ꯍꯝ
ꯅ꯭ꯌꯨ ꯚꯂꯦꯟꯁꯨ ꯑꯩ ꯂꯧꯎꯔꯒ ꯀꯥꯏꯗꯒꯤ ꯂꯧꯕ꯭ꯔꯥꯅ ꯑꯃꯨꯛ ꯃꯥꯁꯨ ꯂꯧꯈꯦ ꯑꯗꯨꯒ ꯑꯁꯤꯁꯨ ꯑꯃꯨꯛ ꯂꯧꯋꯦ
ꯀ꯭ꯔꯕꯣ ꯃꯥꯁꯣ
ꯅ꯭ꯌꯨ ꯚꯂꯦꯟꯁꯤꯅꯇꯤ ꯅꯍꯥꯟꯅ ꯂꯥꯎꯈ꯭ꯔꯦ ꯑꯩꯅ ꯊ ꯇꯣꯏꯟꯇꯤ ꯐꯣꯔꯗ ꯂꯥꯎꯕ ꯃꯥꯅ ꯇꯣꯏꯟꯇꯤ ꯐꯥꯏꯚꯇ ꯂꯥꯎꯕ
ꯑꯁꯤ ꯌꯨꯁꯥꯏꯟ ꯈ꯭ꯋꯥꯏꯗꯒꯤ ꯂꯥꯎꯕꯒꯤ ꯀ꯭ꯋꯥꯂꯤꯇꯤꯗꯨ ꯌꯥꯝ ꯐꯥꯗꯦꯅ ꯃꯥꯁꯨ ꯇꯥꯟꯕ ꯃꯥꯜꯂꯒ
ꯎꯝ ꯕꯤꯁꯥꯟ ꯈꯣꯏꯗꯣ ꯍꯣꯡꯕꯗꯤ ꯍꯣꯡ ꯑꯗꯨ ꯑꯣꯏꯔꯁꯨ ꯐꯇꯦꯗ ꯕꯦꯒ ꯈꯨꯕꯗꯤꯦ ꯐꯥꯏ ꯑꯗꯨꯑꯣꯏꯁꯨ ꯑꯇꯣꯞꯄꯗꯤ ꯈꯣꯡꯎꯞ ꯀꯣꯝꯕꯗꯤ ꯐꯠꯇꯕ ꯃꯥꯜꯂꯦ ꯀ꯭ꯋꯥꯂꯤꯇꯤꯁꯤꯡꯗꯣ
ꯍꯣꯏ ꯈꯔ ꯃꯣꯏꯅ ꯑꯁꯦꯡꯕ ꯍꯥꯏꯗꯤ ꯍꯥꯏꯌꯦꯅ ꯀ꯭ꯋꯥꯂꯤꯇꯤ ꯐꯥꯔꯗꯤ
ꯍꯣꯏ ꯍꯣꯏ ꯍꯥꯏꯌꯦ ꯄ꯭ꯔꯤꯃꯤꯌꯝ ꯀ꯭ꯋꯥꯂꯤꯇꯤ ꯀꯥꯏꯅ ꯊꯥꯔꯒ ꯂꯩꯥꯛꯌꯦꯗ
ꯑꯁꯤ ꯅꯥꯏꯀꯤꯗꯤ ꯃꯣꯏꯗꯁꯨ ꯐꯥꯕ ꯃꯥꯜꯂꯦ
ꯌꯦꯡꯕꯗ ꯃꯣꯏꯒꯤ ꯃꯁꯥꯛꯇꯣ ꯄ꯭ꯔꯥꯏꯖꯁꯨ ꯍꯥꯞꯇꯦꯅ ꯐꯥꯕ ꯃꯥꯜꯂꯦ ꯃꯣꯏꯁꯨ ꯐꯥꯗꯗꯤ ꯑꯗꯨꯝ ꯐꯥꯏꯌꯦ ꯍꯥꯏꯌꯦꯅ
ꯎꯝ ꯍꯣꯏ ꯑꯁꯦꯡꯕꯗꯤ ꯍꯥꯏꯌꯦ ꯃꯣꯏꯁꯦ
ꯃꯥꯏꯁꯨ
ꯑꯗꯨ ꯑꯃꯗꯨꯗꯤ ꯆꯠꯈ꯭ꯔꯕꯣ
ꯍꯣꯏ ꯆꯠꯈ꯭ꯔꯦ ꯃꯥꯅꯨꯋꯥꯡꯅ
ꯑꯣ ꯊꯕꯛꯀ ꯐꯪꯒ꯭ꯔꯦ ꯍꯥꯏꯕ꯭ꯔꯣ
ꯍꯣꯏ ꯊꯕꯛ ꯐꯪ ꯑꯁ ꯊꯕꯛꯇꯤ ꯌꯥꯝ ꯂꯥꯏꯕ ꯃꯥꯜꯂꯦ ꯃꯥꯒꯤꯗꯤ
ꯎꯝ
ꯌꯥꯝ ꯊꯤꯕ ꯅꯨꯡꯉꯥꯏꯕ ꯃꯥꯜꯂꯦ ꯑꯗꯣ ꯌꯨꯝ ꯆꯠꯀꯦ ꯍꯥꯏꯌꯦ
ꯀꯝ ꯀꯥꯟꯗ
ꯌꯨꯝ ꯆꯠꯂꯒ ꯀꯔꯤꯅꯣ ꯃꯥ ꯑꯁꯤ ꯑꯦꯠꯃꯤꯁꯟ ꯇꯧꯅꯤꯡꯉꯥꯏ ꯂꯩꯕ ꯃꯥꯜꯂꯦ ꯑꯁꯤ ꯇꯤꯟꯀꯣꯟꯖꯦꯡꯗ ꯑꯃꯨꯛꯀ ꯕꯤꯑꯦ ꯇꯝꯒꯦ ꯍꯥꯏꯌꯦ ꯃꯥꯁꯨ
ꯀ꯭ꯂꯥꯁ ꯇꯨꯋꯦꯜꯐꯇꯤ ꯂꯣꯏꯔꯕ꯭ꯔꯅꯦ ꯃꯥꯗꯤ ꯃꯥꯁꯦ
ꯑꯦꯀ꯭ꯂꯥꯕꯤꯌꯥꯗ ꯂꯣꯏꯕ ꯅꯠꯇ꯭ꯔꯣ ꯃꯥ
ꯅꯠꯇꯦ ꯂꯣꯏꯔꯦ ꯀ꯭ꯂꯥꯁ ꯇꯨꯌꯦꯜ ꯂꯣꯏꯗꯦ ꯃꯥꯁꯦ
ꯇꯤꯡꯀꯣꯟꯖꯦꯡꯗ ꯕꯤ ꯑꯦ ꯂꯩꯇꯦꯀꯣ
ꯑꯣ ꯂꯩꯇꯦ ꯑꯗꯣ ꯇꯨꯋꯦꯜꯁꯨ ꯂꯣꯏꯗꯦ ꯃꯥꯁꯦ
ꯑꫭ ꯇꯦꯡꯀꯣꯟꯖꯦꯡꯗ ꯕꯤ ꯑꯦ ꯂꯩꯇꯦ ꯍꯣꯏ ꯑꯗꯨꯒꯤ ꯀ꯭ꯂꯥꯁ ꯇꯨꯋꯦꯜꯕ ꯑꯃꯨꯛ ꯇꯥꯝꯅꯤꯡꯉꯥꯏ ꯃꯥꯜꯂꯦ ꯅꯣꯅꯦꯗ ꯕꯤ ꯑꯦ ꯂꯩꯕꯁꯦ ꯆꯠꯗꯣ ꯅꯪ ꯈꯛꯇꯅꯤꯅ
ꯍꯣꯏ ꯍꯣꯏ ꯀ꯭ꯂꯥꯁ ꯇꯨꯋꯦꯜꯕ ꯈꯛꯇ ꯀ꯭ꯂꯥꯁ ꯇꯨꯋꯦꯜꯕꯁꯨ ꯃꯥ ꯂꯣꯏꯗꯕꯅꯦ
ꯎꯝ
ꯑꯥ ꯅꯍꯥꯟ ꯁꯦꯀꯦꯟꯗ꯭ꯔꯤꯗ ꯇꯥꯝꯔꯒꯀꯣ ꯃꯥꯁꯦ ꯇꯣꯛꯄꯅꯦ ꯃꯥꯗꯤ ꯋꯥ ꯌꯥꯝ ꯉꯥꯡꯕ ꯍꯩꯌꯦꯅ
ꯑꯣ
ꯃꯣꯏꯁꯦ ꯑꯗꯨꯝ ꯑꯦꯛꯁꯄꯦꯜꯒꯨꯝꯕ ꯇꯧꯔꯒ ꯇꯣꯛꯄꯅꯦꯕ ꯑꯗꯨꯒ ꯃꯥꯗꯤ ꯄꯩꯁꯥ ꯂꯩꯇ ꯑꯩꯈꯣꯏꯒꯤꯅꯦꯅ ꯑꯃꯨꯛꯀ ꯍꯥꯏꯔꯕꯥ
ꯑꯣ
ꯀ꯭ꯔꯤꯛꯀ ꯇꯧꯔꯒ ꯃꯥꯁꯦ ꯇꯠꯊꯣꯛꯄꯅꯦꯕ ꯑꯩꯈꯣꯏꯗꯤ ꯃꯥꯒꯤ ꯋꯥꯔꯤ ꯈꯪꯗꯕꯒꯨꯝꯅꯕ ꯑꯩꯈꯣꯏꯗꯤ ꯀ꯭ꯔꯦ ꯍꯥꯏꯁꯤꯔ ꯈꯪꯉꯁꯨ ꯂꯤꯗꯦꯅ
ꯍꫭꯏ
ꯑꯗꯨ ꯃꯥꯗꯤ ꯈꯥꯡꯔꯝꯃꯔꯣꯏꯅ ꯑꯗꯨꯝ ꯉꯥꯡꯕꯗꯣ
ꯑꯩꯈꯣꯏꯗ ꯂꯩꯕ ꯅꯨꯃꯤꯠꯇꯁꯨ ꯑꯁ ꯅꯪ ꯍꯌꯦꯡ ꯆꯠꯀꯅꯤ ꯍꯥꯏꯕ ꯅꯨꯃꯤꯠꯇꯣ ꯑꯗꯨ ꯅꯨꯃꯤꯠꯇꫭ ꯊꯥꯛꯑꯥꯒ ꯂꯥꯛ ꯂꯥꯛꯏꯅ
ꯑ ꯍꯣꯏ ꯍꯣꯏ
ꯑꯗꯣ ꯃꯥꯅ ꯊꯥꯛꯇꯕꯗꯣ ꯌꯥꯝ ꯁꯥꯃꯟꯕꯒꯤ ꯍꯩꯅꯤꯡꯉꯦ ꯑꯗꯨ ꯑꯣꯏꯔꯁꯨ ꯍꯥꯏꯗꯕꯅꯦ
ꯎꯝ
ꯎꯠꯍꯥꯟꯅꯤꯡꯗꯕꯗꯣ ꯌꯥꯝ ꯇꯥꯎꯕꯒꯤ ꯑꯗꯨꯝ ꯍꯥꯏꯔꯣꯏꯅ ꯈꯟꯕ ꯑꯩꯁꯨ ꯍꯣꯏ ꯃꯤꯁꯨ ꯋꯥ ꯉꯥꯡꯗꯦ ꯑꯗꯨ ꯅꯨꯃꯤꯠꯇꯣ
ꯈꯪꯗꯦ ꯃꯥꯁꯦ ꯃꯤꯒꯤ ꯃꯌꯨꯝꯗ ꯂꯩꯥꯏꯔꯒ ꯁꯦꯡꯕ ꯍꯥꯏꯔꯗꯤ ꯎꯁꯤꯠꯇꯦ ꯍꯥꯏꯕ ꯌꯥꯕꯅꯤ ꯑꯗꯨꯒꯨꯝꯕꯗꯒꯤ ꯀꯣ
ꯑꯈꯣꯏꯗꯣ ꯃꯣꯏ ꯃꯣꯏꯅ ꯈꯟꯕꯗꯤ ꯈꯪꯉꯔꯣꯏ ꯈꯟꯕꯅꯦꯕ ꯂꯣꯏ ꯈꯪꯉꯤꯅ ꯑꯩꯈꯣꯏꯁꯨ ꯃꯣꯏ ꯃꯑꯣꯡ ꯃꯇꯥꯎ ꯌꯦꯡꯂꯡꯒ
ꯗꯨꯅꯦ ꯃꯥꯗꯤ ꯋꯥ ꯌꯥꯝ ꯉꯥꯡꯉꯤꯅ ꯑꯈꯣꯏꯗꯤ ꯃꯥꯒꯨꯝꯅ ꯃꯤꯒꯤ ꯋꯥꯔꯤꯅꯤꯅ ꯒꯂꯤꯗꯕꯒꯤ ꯃꯥꯁꯦ ꯈꯥꯡꯉꯝꯃꯔꯣꯏꯅ ꯃꯥꯒꯤ ꯋꯥꯔꯤꯗꯤ ꯂꯣꯏ ꯈꯥꯡꯔꯒ ꯂꯩꯕꯕꯨ ꯀꯥꯟꯅꯕꯗꯤ ꯑꯁ ꯑꯦꯀ꯭ꯂꯥꯚꯤꯌꯥꯁꯨ ꯑꯦꯛꯁꯄꯦꯜ ꯇꯧꯕꯅꯤ ꯑꯗꯨꯁꯨ ꯑꯦꯛꯁꯄꯦꯜ ꯇꯥꯕꯅꯤ ꯑꯩꯈꯣꯏꯗꯤ ꯈꯪꯗꯕꯕꯨ ꯁꯥꯏ ꯁꯥꯏꯅꯦ ꯃꯥꯗꯤ ꯍꯣꯏ ꯌꯥꯝ ꯍꯥꯏꯌꯦꯕ ꯍꯣꯏ ꯍꯥꯏꯕꯗꯤ ꯍꯥꯏꯔꯕꯅꯤ ꯑꯗꯨꯁꯨ ꯑꯗꯨꯝ ꯇꯥꯎꯕꯗꯣ ꯑꯦꯛꯇꯤꯡꯒ ꯍꯥꯏꯕ ꯅꯣꯏꯒꯤ ꯑꯩꯗꯤ ꯌꯥꯝ ꯍꯩꯅ ꯑꯩꯅ ꯌꯥꯝ ꯃꯤꯗ ꯍꯩꯅꯗꯕ